ꯑ ꯍꯜꯂꯣ ꯇꯥꯔꯕꯣ꯫ ꯏꯀꯣ ꯆꯠꯂꯤꯕꯣ ꯇꯥꯏ ꯑꯩꯕꯨꯗꯤ ꯆꯠꯇ꯭ꯔꯕ ꯏꯀꯣ꯫ ꯆꯥꯠꯂꯤꯗ ꯌꯦ ꯏꯀꯣ ꯁꯦꯂꯤꯁꯦ ꯀꯔꯤꯒꯤ ꯑꯣꯏꯗꯣꯏꯖꯥꯠꯅꯣ ꯑꯩ ꯑꯩꯒꯤꯁꯤꯗꯩ ꯁꯣꯏꯕ ꯑꯣꯏ ꯑꯣꯏꯗꯧꯖꯥꯠꯅ ꯈꯪꯗꯦꯅꯦ꯫
ꯑꯗꯨ꯫
ꯑꯗꯨꯕꯨꯗꯤ ꯑꯣꯏꯔꯝꯗꯧ ꯃꯥꯟꯗꯦꯗ꯫ ꯑꯩꯅ ꯍꯥꯏꯗꯤ꯫ ꯑꯣꯏꯔꯝꯕꯁꯨ ꯌꯥꯏ ꯑꯣ ꯍꯥꯄꯤꯕ ꯅ ꯑꯩꯒꯤ ꯑꯩ ꯍꯥꯞꯇꯦ ꯑꯗꯣ ꯅꯠꯇ꯭ꯔꯅ ꯑꯩꯒꯤ ꯄꯣꯟꯅ ꯌꯥꯗꯕ ꯎꯝ ꯑꯗꯨꯒꯨꯝꯕ ꯑꯃ ꯇꯧꯔꯝꯃꯅꯤꯅꯦ
ꯑꯥ
ꯑ ꯑꯗꯨ ꯑꯣꯏꯕꯒꯤ ꯀꯩꯅꯣ ꯑꯣꯏꯗꯣꯏꯅꯦꯕ ꯎꯝ ꯑꯃꯨꯃꯨꯛ ꯎꯝ ꯊꯣꯛꯇꯦ ꯑꯗꯨꯕꯨꯗꯤ꯫ ꯍꯣꯔꯦꯟꯗꯤ ꯕꯣꯜ ꯌꯦꯡꯗꯣꯏꯔꯣ꯫ ꯄꯨꯡ ꯀꯌꯥ ꯀꯌꯥꯗ ꯂꯩꯕ ꯕꯣꯜꯅ꯫
ꯕꯣꯜ
ꯍꫭꯔꯦꯟ ꯑ ꯄꯨꯡ ꯇꯔꯥ ꯃꯈꯥꯏ ꯑꯝꯒ ꯑꯅꯤ ꯃꯈꯥꯏ ꯑꯝꯒ ꯑꯣ ꯇꯔꯥ ꯃꯈꯥꯏꯗꯨꯅ ꯀꯅꯥ ꯀꯅꯥ ꯂꯩꯔꯤꯕ ꯇꯔꯥ ꯃꯈꯥꯏꯗꯅ ꯍꯥꯏꯕꯝꯒ ꯀꯩꯅꯣꯒ ꯅꯣꯔꯋꯦꯒ ꯀꯥꯏꯗ ꯌꯦꯡꯗꯣꯏꯅꯣ ꯑꯣ ꯇꯥꯒ‍꯭ꯔꯦ ꯇꯥꯒ꯭ꯔꯦ
ꯇꯥꯕ꯭ꯔꯣ
ꯇꯥꯕ꯭ꯔꫭ ꯇꯥꯏ ꯇꯥꯏ
ꯍꯜꯂꯣ
ꯍꯜꯂꯣ ꯇꯥꯏ ꯇꯥꯏ
ꯍꯜꯂꯣ
ꯍꯜꯂꫭ ꯇꯥꯏꯌꯦ
ꯇꯥꯕ꯭ꯔ
ꯇꯥꯕ꯭ꯔ ꯇꯥꯏꯌꯦ ꯍꯜꯂꯣ
ꯍꯜꯂꯣ ꯑꯩ ꯅꯪ ꯉꯥꯡ
ꯑꯩ ꯅꯪ ꯉꯥꯡꯕ ꯇꯥꯒꯤꯗ꯭ꯔꯦ ꯅꯪꯅ ꯍꯥꯏꯐꯦꯠ ꯀꯅꯣꯗꯣ ꯍꯜꯂꯣ ꯉꯥꯏꯈꫭꯗ
ꯍꯜꯂꯣ
ꯍꯂꯣ ꯍꯜꯂꯣ ꯇꯥꯔꯕꯣ
ꯑꯣ ꯇꯥꯔꯦ ꯇꯥꯔꯦ
ꯇꯥꯔꯦ ꯇꯥꯔꯦ ꯑꫭ ꯀꯩꯅꯣ ꯇꯥꯔꯦ ꯑꯣ ꯃꫭꯏ ꯀꯩꯅꯣꯝꯃ ꯌꯥꯗꯕꯝ ꯂꯩꯔꯝꯒꯅꯤ ꯑꯗꯨꯏꯅꯤ
ꯎꯝ
ꯕ꯭ꯂꯨꯇꯨꯠ ꯎꯝ
ꯎꯝ ꯑꯗꯨꯒꯤꯁꯨ
ꯑꯗꯨꯒꯤꯁꯨ ꯃꯥꯜꯂꯦ ꯎꯝ ꯕꯣꯜ ꯍꯣꯔꯦꯟ ꯄꯨꯡ ꯇꯔꯥꯗ ꯂꯩꯌꯦꯕ
ꯇꯔꯥ ꯃꯈꯥꯏ ꯇꯔꯥ ꯃꯈꯥꯏ
ꯇꯔꯥꯃꯈꯥꯏ ꯑꯣ ꯇꯔꯥ ꯃꯈꯥꯏꯗ
ꯑ
ꯅꯣꯔꯋꯦꯒ ꯂꯩ ꯇꯧꯕꯗꯣ ꯑ ꯅꯣꯔꯋꯦꯒ ꯀꯣꯁ ꯍꯥꯏꯅ
ꯑꯗꯨꯒ
ꯍꯩꯕ ꯌꯦꯡ ꯈꯪꯗꯅꯦ ꯌꯦꯡꯁꯤꯔ ꯈꯜꯂꯤꯅꯦ ꯅꯨꯡꯗꯤ ꯅꯨꯡꯉꯥꯏꯌꯦ ꯑꯗꯨꯝ ꯕꯣꯜ ꯍꯥꯏꯗꯤ ꯅꫭꯛꯑꯥꯎꯠ ꯏꯁꯇꯦꯖ
ꯕꯣ ꯈꯔ ꯈꯔ ꯌꯦꯡꯁꯤꯂꯣꯅꯦ ꯍꯩꯇ꯭ꯔꯤꯗꯣ ꯌꯦꯡꯉ ꯌꯦꯡꯉ ꯍꯩꯔꯛꯀꯅꯤꯅꯦ
ꯀꯅꯤꯅꯦ ꯍꯣꯏꯅꯦ ꯑꯗꯨꯕꯨꯗꯤ ꯌꯦꯡꯉ ꯌꯦꯡꯉ ꯍꯥꯏꯔꯛꯇꯣꯏꯅꯤꯅꯦ
ꯑꯝ
ꯌꯦꯡꯗꯕꯩꯅꯤ
ꯃꯔꯦ ꯑꯦ ꯍꯥꯏ ꯋꯥꯅꯦ ꯑꯍꯥꯟꯕ ꯌꯦꯡꯕꯗꯗꯤ ꯂꯨꯕ ꯀꯩꯅꯣ ꯇꯧꯗꯧꯕ ꯌꯥꯝ ꯃꯥꯟꯕꯅꯦꯕ
ꯎꯝ
ꯀꯩꯝ ꯈꯪꯗ ꯍꯥꯏꯗꯤ ꯅꯤꯌꯣꯝꯗꯣ ꯈꯪꯗꯕꯒꯤ ꯑꯗ ꯌꯦꯡꯉ ꯌꯦꯡꯉꯒ
ꯇꯪ ꯇꯔꯁꯨ ꯑꯗꯨꯝ ꯈꯪꯉꯛꯄꯅꯤꯗ ꯑꯥ ꯑꯥ ꯍꯣꯏ ꯅꯨꯡꯉꯥꯏꯕꯨꯗꯤ ꯅꯨꯡꯉꯥꯏꯕꯅꯤ ꯂꯥꯏꯕꯅꯤꯅ ꯌꯦꯡꯕꯕꯨꯗꯤ ꯑꯃꯨꯛ ꯅꯨꯡꯉꯥꯏꯇ꯭ꯔꯗꯤ ꯌꯦꯡꯕ ꯋꯥꯕꯀꯣ
ꯎꯝ
ꯃꯦꯁꯇꯣ ꯑꯗꯨ ꯈ꯭ꯋꯥꯏ ꯅꯨꯡꯉꯥꯏꯕ ꯑꯝꯅ ꯍꯥꯏꯗꯤ ꯏꯇꯣꯝ ꯏꯇꯣꯝꯗ ꯐꯣꯟꯗ ꯌꯦꯡꯕꯕꯨꯗꯤ ꯄꯨꯂꯞ ꯌꯦꯡꯃꯤꯟꯅꯕ ꯎꯨ ꯃꯌꯥꯝ ꯌꯦꯡꯕꯗꯣ ꯀ꯭ꯂꯞ ꯀ꯭ꯂꯞꯇꯒ ꯍꯧꯖꯤꯛꯀꯥꯟ ꯌꯦꯡꯅꯩ ꯃꯌꯥꯝꯗꯣ
ꯑꯥ ꯍꯥꯏ ꯋꯥꯅꯦ ꯏꯇꯣꯝ ꯌꯦꯡꯕ ꯍꯥꯏꯁꯦ ꯍꯧꯔꯣ ꯌꯦꯡꯕꯣ ꯍꯧꯔꯔꯕꯅꯦ ꯑꯥ ꯉꯍꯥꯛ ꯂꯩꯔꯒ
ꯉꯍꯥꯛ ꯂꯩꯔꯒ ꯇꯨꯝꯅꯤꯡꯕꯁꯨ ꯑꯗꯨꯝ ꯌꯥꯎꯔꯛꯏꯗꯅ ꯑꯗꯨꯕꯨ ꯑꯗꯩ ꯇꯨꯝꯗꯒꯤꯕꯅ ꯀꯣꯡꯒꯥꯏ ꯑꯝꯅꯤ
ꯑꯥ
ꯍꯥꯏꯗꯤ ꯀꯩꯅꯣꯇꯧ ꯃꯤ ꯃꯤ ꯃꯤꯒ ꯌꯦꯡꯃꯤꯅ ꯑꯗꯨꯅ ꯍꯦꯟꯅ ꯅꯨꯡꯉꯥꯏꯝꯅꯦ ꯎꯝ ꯑꯗꯨꯅꯕꯨꯗꯤ ꯅꯨꯡꯉꯥꯏꯕ ꯍꯦꯟꯗꯣꯏꯅꯤ
ꯎꯝ ꯀꯩꯗꯧꯔꯤꯒꯦ ꯍꯧꯖꯤꯛꯄꯣ
ꯀꯦ ꯍꯧꯖꯤꯄꯣ ꯆꯥꯛꯆ ꯇꯣꯛꯂꯛꯄꯒꯤ ꯁꯨꯝ ꯆꯠ ꯁꯥꯟꯅꯔꯝꯕꯅꯤꯅꯦ
ꯑꯣ
ꯑꯣ ꯋꯥꯀꯤꯡ ꯆꯠꯂꯤꯔꯣ ꯑꯥ ꯍꯣꯏ ꯁꯨꯃꯥꯡ ꯁꯨꯝ ꯆꯠ ꯁꯥꯟꯅꯕꯗ ꯋꯥꯀꯤꯡ ꯆꯠꯄ ꯍꯥꯏꯗꯤ ꯂꯝꯕꯤꯗ ꯀꯩꯗ ꯆꯥꯠꯄ ꯅꯠꯇꯦ
ꯑꯣ
ꯁꯥꯒ ꯁꯥꯕꯁꯤꯗ
ꯍꯣꯏꯅꯦ
ꯍꯣꯏꯅꯦ
ꯍꯧꯖꯤꯛꯀꯥꯟ ꯌꯥꯝ
ꯀꯥ ꯌꯥꯝꯅ ꯐꯦꯟꯒꯥ ꯌꯥꯎꯗꯗꯤ ꯂꯩ ꯌꯥꯗꯦꯅꯦ ꯎꯝ ꯅꯨꯡꯗꯥꯡꯁꯨ ꯁꯥꯔꯦ ꯑꯌꯨꯛ ꯐꯪꯉꯤ ꯁꯥ
ꯁꯥꯏ ꯐꯖꯅ ꯅꯨꯡꯗꯥꯡ ꯍꯥꯏꯔꯦ ꯇꯨꯝꯕ ꯐꯦꯟ ꯊꯥꯗꯔꯗꯤ ꯇꯨꯝꯕ ꯌꯥꯗꯦ ꯇꯨꯝꯕ ꯉꯝꯗꯦ
ꯎꯝ ꯀꯥꯡꯁꯨ ꯌꯥꯝ ꯄꯥꯏꯕ ꯁꯥꯕꯁꯦ
ꯑꯥ
ꯑꯥ ꯇꯤꯟ ꯀꯥꯡꯁꯨ ꯌꯥꯝ ꯊꯣꯛꯂꯛꯏꯗꯅ ꯍꯧꯖꯤꯛꯀꯥꯟꯁꯦ ꯇ ꯍꯥꯏꯦꯒ ꯀꯥꯡ ꯑꯉꯧꯕ ꯑꯃꯥ ꯂꯩꯕ ꯎꯝ ꯎꯝ ꯅꯨꯡ ꯊꯤꯟꯗꯒꯥ ꯊꯣꯛꯀꯨꯝ ꯇꯧꯕꯅꯤ ꯀꯥꯡ ꯍꯥꯏꯗꫭꯏꯔꯥ ꯑꯗꯨꯅ ꯆꯤꯛꯄꯗꯤ ꯌꯥꯝ ꯅꯥꯁꯨ ꯅꯥꯏ ꯑꯗꯨꯒ ꯗꯦꯡ ꯀ ꯆꯠꯅꯥ ꯑꯗꯨ ꯀꯥꯡꯗꯨ ꯑꫭꯏ ꯗꯧꯃꯥꯜꯂ‌ꯦ ꯗ‌ꯦꯡꯒꯤꯒꯤꯗꯨꯗꯤ ꯁꯪꯉꯦꯀꯥ ꯍꯥꯏꯅꯕꯅ‌ꯦ
ꯍꯣꯏ ꯁꯪꯉ‌‌ꯦ
ꯍꯣꯏ ꯁꯪꯉꯦꯁꯨ ꯍꯥꯏꯅꯩ ꯑꯗꯨ ꯑꯉꯧꯕꯗꫭ ꯍꯥꯏꯗꯤ ꯇꯤꯟꯒꯨꯝꯕ ꯑꯣꯏꯔꯝꯕꯁꯨ ꯌꯥꯏꯌꯦ ꯀꯥꯡ ꯀꯥꯡ ꯅꯠꯇꯕꯤꯗꯨꯗ ꯑꯃꯨꯛ ꯑꯇꯣꯞꯄ ꯇꯤꯟ ꯑꯃꯥ ꯇꯤꯟꯗꯤ ꯅꯠꯇꯦ ꯀꯥꯡꯗꯤ ꯀꯥꯡꯅꯦꯕ ꯀꯥꯡ ꯑꯉꯧꯕ ꯊꯣꯛꯑꯦꯕ ꯍꯥꯏꯗꯤ
ꯑꯩ
ꯑꯩ ꯈꯔ ꯀꯌꯥ ꯑꯗ ꯑꯩꯈꯣꯏ ꯑꯗꯨꯝ ꯂꯩꯌꯦꯕ ꯎꯝ ꯑꯁꯣꯡꯕꯒꯨꯝꯕꯗꯩ ꯁꯨꯝ ꯑꯩꯅ ꯄꯥꯏꯊꯣꯛꯔꯛꯏ ꯑꯣꯏꯔꯝꯒꯅꯤ ꯁꯥꯕꯕꯁꯤꯗ
ꯎꯝ ꯑꯗꯨꯕꯨꯗꯤ
ꯑꯗꯨꯕꯨꯗꯤ ꯌꯦꯅꯈꯥ ꯀꯩꯀꯥ ꯍꯥꯏꯗꯤ ꯏꯁꯤꯡ ꯇꯨꯡꯕ ꯖꯒꯥꯗꯣ ꯗ꯭ꯔꯦꯟ ꯄꯥꯏꯊꯣꯔꯛꯄꯅꯤ
ꯎꯝ
ꯅꯥꯄꯤ ꯀꯩꯀ ꯀꯩꯅꯣ ꯑꯗꯨꯝ ꯂꯩꯕ
ꯑꯗꯨ
ꯑ ꯍꯥꯏꯗꯤ ꯅꯥꯄꯤ ꯌꯦꯅꯈꯥ ꯀꯩꯀꯥꯁꯦ ꯅꯥꯄꯤ ꯀꯩꯀꯥ ꯑꯗꯨꯝ ꯍꯧꯋꯤꯗꯅ
ꯑꯗꯨ ꯑꯥ ꯑꯗꯨ ꯑꯗꯨꯗꯩ ꯊꯣꯛꯂꯛꯄꯅꯦꯕ ꯑꯗꯣ
ꯄꯅꯦꯕ ꯑꯗꫭ ꯍꫭꯏꯅ‌ꯦ ꯁꯣꯡꯕꯁꯦ ꯍꯦꯛꯇ ꯌꯥꯗꯕꯅꯤ ꯑꯩꯁꯨ ꯇꯤꯟꯅꯥ ꯆꯤꯛꯄꯗ ꯑꯁ ꯍꯟꯗꯛꯀꯤ ꯁꯥꯕꯖꯤꯅꯅꯦ ꯇꯤꯟ ꯄꯪꯂꯩꯗ ꯂꯩꯌꯦꯕ ꯑꯗꯨꯅ ꯏꯁꯥꯥꯁ‌ꯦ ꯇꯤꯟꯅ ꯄꯪꯆꯤꯛꯇ ꯆꯤꯛꯏ ꯒ꯭ꯌꯥꯟ ꯃꯦꯟ ꯑꯃꯥ ꯇꯥꯗꯤ ꯇꯧꯔꯤꯁꯦ ꯌꯥꯔꯦꯈꯣꯏ ꯍꯧꯖꯤꯛꯀꯥꯟꯗꯤ ꯏꯁꯥꯅ ꯆꯦꯛꯁꯤꯟꯕ ꯎꯝ ꯀꯥꯡ ꯅꯨꯡ ꯆꯤꯛ ꯎꯝ ꯍꯣꯏꯅꯦ ꯗꯦꯡꯒꯤꯁꯨ ꯈꯔ ꯈꯔ ꯅꯥꯟꯅꯕ ꯌꯥꯎꯅꯕꯁꯤꯗꯀꯣ ꯑꯥ ꯍꯥꯏ ꯋꯥꯅꯤꯕꫭ ꯃꯃꯥꯡꯗ ꯌꯥꯝ ꯅꯥꯈꯤꯕ ꯑꯣ ꯅꯪ ꯂꯥꯛꯄ ꯌꯥꯏꯑ‌ꯦꯕ ꯅꯪꯗꯤ ꯅꯥꯈ꯭ꯔꯥꯕꫭ ꯀꯩꯅꫭ ꯅꯪ ꯅꯥꯒ꯭ꯔꯦ ꯍꯥꯏꯔꫭ ꯀꯩꯅꫭ ꯑꯩ ꯅꯥꯗꯦꯗ ꯍꯥꯏꯗꯤ ꯑꯗꯨꯝ ꯃꯃꯥꯡ ꯅꯥꯅꯩꯗꯅꯥ ꯍꫭꯍꯣꯏ ꯃꯣꯏ ꯐꯦꯁ ꯑꯃꯨ ꯑꯃꯨꯛ ꯄꯨꯂꯞ ꯄꯨꯂꯞ ꯅꯥꯕꯒꯤ ꯍꯦꯛ ꯂꯥꯛꯄꯗꯣ
ꯑꯣ ꯑꯗꯨ
ꯍꯣꯏ ꯑꯗꯨꯅꯦ ꯍꯟꯗꯛꯁꯨ ꯑꯗꯨꯝ ꯍꯥꯏꯕ ꯋꯥꯅꯤ ꯂꯥ ꯑꯗꯨꯝ ꯂꯥꯛꯄ ꯌꯥꯏ ꯍꯥꯏ ꯁꯥꯒꯠꯂꯛꯄꯁꯤꯅꯅꯦ ꯁꯥꯕꯕꯁꯤ ꯁꯨꯝ ꯆꯍꯤ ꯈꯨꯗꯤꯡꯁꯨ ꯁꯨꯝ ꯁꯨꯝ ꯍꯦꯟꯒꯠꯂꯛꯏꯗꯅ
ꯍ‌ꯦꯟꯒꯠꯂꯛꯑ‌ꯦ
ꯍ‌ꯦꯟꯒꯠꯂꯛꯑ‌ꯦ ꯑꯗꯨꯅ ꯅꯥꯔꯛꯇꫭꯏꯅꯤꯅ‌ꯦ ꯑ ꯑꯗꯩꯗꯤ ꯅꫭꯡ ꯍꯥꯏꯣꯡ ꯅꫭꯡ ꯃꯪꯕꯨꯗꯤ ꯃꯪꯉꯦꯕꯨ ꯀꯌꯥ ꯐꯖꯅꯥ ꯆꯨꯗ‌ꯦ ꯎꯝ ꯀꯥꯕꯛ ꯀꯥꯕꯛ ꯈꯔꯥ ꯈꯤꯛꯑꯝꯃꯒꯥ ꯑꯗꯨꯝ ꯂꯦꯞꯈ꯭ꯔꯅꯤ ꯑꯥ ꯑꯥ
ꯑꯣꯡꯂꯦ
ꯑꯣꯡꯂꯦ ꯗꯦ ꯅꯣꯡ ꯅꯣꯡꯅꯦ ꯇꯥꯔꯗꯤ ꯈꯔꯖꯨ ꯐꯥꯗꯧꯅꯦ ꯁꯥꯔꯦ ꯎꯝ ꯁꯥꯃꯟ ꯂꯥꯛꯃꯟꯒ꯭ꯔꯦꯕ ꯅꯣꯡ ꯎꯝ ꯅꯣꯡ ꯇꯥꯔꯗꯤ ꯈꯥꯖꯨ ꯐꯥ ꯇꯧꯅꯦꯕ ꯑꯣꯏꯅꯦ ꯁꯥꯝꯗꯤ ꯌꯥꯝ ꯁꯥꯏꯅꯦ ꯇꯧꯔꯤꯁꯦ
ꯑꯃꯩꯗꯤ ꯁꯨꯡꯂꯦꯞ ꯂꯦꯞꯇꯦ ꯑꯗꯨꯝ ꯍꯦꯟꯒꯠꯂꯛꯏꯖꯤꯅꯤ ꯇꯧꯔꯤꯁꯦ
ꯑꯗꯨꯅꯦ ꯍꯟ ꯍ ꯑꯗꯨꯝ ꯍꯥꯏꯗꯤ ꯐꯥꯔ ꯀꯨꯏꯅ ꯁꯥ ꯁꯥꯗꯧ ꯃꯥꯜꯂꯦꯕ
ꯗꯧ ꯃꯥꯜꯂꯦꯕ ꯎꯝ ꯋꯥꯛꯀꯤꯡ ꯆꯠꯂꯤ ꯍꯥꯏꯖꯦ ꯃꯄꯥꯟꯗ ꯊꯦꯡꯉꯃꯤ ꯍꯧꯖꯤꯛ ꯊꯦꯡꯉꯖꯨ ꯑꯗꯨꯝ
ꯎꯝ
ꯋꯥꯛꯀꯤꯡ ꯆꯠ ꯁꯥꯟꯅ ꯂꯩꯖꯤꯅꯤꯅꯦ ꯇꯨꯝ ꯌꯥꯔꯣꯏꯃꯤꯅꯀꯣ
ꯎꯝ
ꯎꯝ ꯉꯁꯤꯖꯦ ꯄꯨꯔꯅꯤꯃꯥ ꯑꯣꯏꯕ꯭ꯔꯥ ꯀꯩꯅꯣ ꯊꯥꯖꯦ ꯈꯪꯗꯦ ꯉꯁꯤꯗꯤ ꯄꯨꯔꯅꯤꯃꯥꯗꯤ ꯃꯥꯥꯟꯗꯦ ꯍꯥꯏꯗꯤ ꯄꯨꯔꯅꯤꯃꯥ ꯌꯥꯝ ꯉꯥꯟꯕꯗꯣ ꯑꯣꯏꯗꯦꯕ ꯍꯥ ꯎꯝ ꯔꯥꯎꯟꯗꯤ ꯇꯥꯏꯅꯦ ꯔ ꯔꯥꯎꯟꯕꯨꯗꯤ ꯇꯥꯏ ꯍꯣꯏ ꯄꯨꯔꯅꯤꯃꯥ ꯍꯨꯖꯤꯛꯁꯨ ꯀꯩꯅꯣꯗ ꯋꯥꯡꯃꯜꯂꯦꯗ ꯄꯨꯔꯅꯤꯃꯥꯂꯣ ꯃꯤꯄꯨꯗꯤ ꯄꯨꯔꯅꯤꯃꯥ ꯍꯌꯦꯡꯅꯦ ꯍꯥꯏꯕ ꯎꯝ ꯍꯣꯏꯅꯦ ꯑꯗꯨꯒ ꯄꯨꯅꯤꯋꯥ ꯅꯣꯡꯉꯥꯝꯕꯁꯤꯅ ꯍꯦꯟꯅ ꯍꯣꯏ ꯁꯦꯡꯕꯗꯣ ꯐꯖꯥꯕꯅꯦꯕ ꯊꯥꯗꯣ ꯎꯝ ꯈꯣꯏ ꯑꯗꯨꯃꯥꯏꯅꯗꯤ ꯂꯩꯕꯅꯦ
ꯎꯝ ꯎꯝ
ꯎꯝ ꯎꯝ ꯑꯗꯣ ꯉꯁꯤꯗꯤ ꯏꯉꯥꯟ ꯉꯥꯟꯗꯦ ꯑꯗꯨꯕꯨꯗꯤ
ꯈꯔ ꯀꯩꯅꯣ
ꯈꯔ ꯀꯩꯅꯣ ꯇꯧꯔꯗꯤ ꯈꯔꯖꯨ ꯐꯔꯣ ꯃꯊꯛꯁꯤꯒꯩ ꯅꯨꯡꯊꯤ ꯃꯪꯕꯩ ꯈꯔ ꯂꯩꯔꯤꯕ ꯃꯪꯉꯒ ꯑꯗꯨꯅ ꯑꯣꯏꯗꯣꯏꯔ ꯀꯩꯅꯣ ꯈꯪꯗꯦ ꯋꯥꯔꯒꯤꯡ ꯆꯠꯂꯤꯕ ꯅꯪꯕꯨ ꯍꯨꯖꯤꯛꯄꯣ ꯆꯠꯂꯤꯅꯤꯅꯦ
ꯍꯥꯥ
ꯍꯥ ꯆꯠꯂꯤꯅꯦꯕ ꯉꯁꯥꯏꯗꯩꯁꯨꯨ
ꯇꯥꯕ꯭ꯔꯣ
ꯇꯥꯕ꯭ꯔꯣ ꯇꯥꯏꯌꯦ
ꯉꯣ ꯑꯩ
ꯉꯣ ꯑꯩ
ꯑꯣ ꯇꯠꯈ꯭ꯔꯥ
ꯇꯠꯈ꯭ꯔꯕꯥꯅ ꯑꯃꯨꯛ ꯈꯜꯂꯤꯅꯤ ꯇꯥꯏ ꯇꯥꯏ ꯆꯠꯂꯤꯅꯦꯕ ꯉꯁꯥꯏꯗꯩ
ꯎꯝ
ꯑꯩꯁꯤ ꯏꯁꯄꯤꯀꯔ ꯃꯌꯥ ꯆꯪꯕꯖꯦ ꯅꯥꯀꯣꯡꯖꯦ ꯀꯤꯟꯅ ꯅꯝꯖꯥꯜꯂꯦꯕ ꯍꯦꯛꯇ
ꯑꯣ
ꯐꯃꯨꯡꯗ ꯂꯩꯕ ꯑꯗꯨꯗꯨꯅ ꯈꯤꯇꯪ ꯂꯥꯞꯊꯣꯛ ꯁꯥꯟꯅꯕ ꯄꯤꯛꯅ ꯇꯥꯕ꯭ꯔꯥ ꯑꯗꯨꯛ ꯍꯥꯎꯅ ꯐꯖꯅ ꯇꯥꯕ꯭ꯔꯣ
ꯑꯗꯨꯝ ꯐꯖꯅ ꯇꯥꯢꯗ
ꯑꯗꯨꯝ ꯐꯖꯅ ꯇꯥꯢꯗ ꯑꯝ
ꯀꯩꯝ ꯇꯧꯗꯦꯕ
ꯀꯩꯝ ꯇꯧꯗꯦꯕ ꯎꯝ ꯑꯗꯨꯒꯤ ꯂꯥꯞꯅ ꯈꯤꯇꯪ ꯂꯥꯞꯊꯣꯛꯅ ꯊꯝꯃꯒ ꯄꯥꯏꯗ꯭ꯔꯗꯤ ꯑꯗꯨ ꯀꯩꯅꯣꯗꯤ ꯇꯧꯕ ꯃꯥꯂꯦ ꯍꯥꯏꯗꯤ ꯂꯥꯎꯠ ꯀꯩꯀꯥꯗꯤ ꯊꯥꯕ ꯌꯥꯗ ꯃꯥꯜꯂꯦ ꯈꯜꯂꯦ ꯍꯥꯥ
ꯍꯥꯏꯗꯤ ꯏꯁ꯭ꯄꯤꯀꯔ ꯂꯥꯎꯠ ꯏꯁ꯭ꯄꯤꯀꯔꯒꯗꯤ ꯊꯥꯕ ꯌꯥꯗꯕꯅꯤ
ꯎꯝ
ꯑ
ꯕꯣꯜ ꯉꯥꯛ ꯂꯩꯔꯗꯤ ꯍꯧꯔꯛꯑꯅꯤꯅꯦ ꯇꯧꯔꯤꯁꯦ ꯕꯣꯜꯁꯨ
ꯎꯝ
ꯎꯝ ꯃꯤ ꯍꯧꯅꯈ꯭ꯔꯕꯣ ꯄꯨꯡ ꯄꯨꯡ ꯑꯃꯨꯛ ꯋꯥꯠꯂꯤꯗ ꯑꯣ ꯄꯨꯡ ꯃꯄꯥꯜ ꯄꯨꯡ ꯑꯃ ꯋꯥꯠꯂꯤꯗ ꯑꯣ ꯄꯨꯡ ꯃꯄꯥꯜ ꯃꯈꯥꯢ ꯇꯗꯥ ꯉꯥꯢꯔꯤ ꯑꯩꯗꯤ ꯇꯔꯥ ꯇꯥꯗꯣꯔ ꯃꯥꯜꯂꯦ
ꯇꯔꯥ ꯃꯈꯥꯏꯗꯒꯤ
ꯇꯔꯥ ꯃꯈꯥꯏꯗꯒꯤ ꯂꯩꯀꯥꯏ ꯂꯩꯀꯥꯏꯗꯁꯨ ꯌꯥꯝ ꯑꯥ ꯄ꯭ꯔꯣꯖꯦꯛꯇ꯭ꯔꯒ ꯊꯥꯜꯂ ꯌꯥꯝ ꯌꯦꯡꯅꯕꯅꯤꯗ ꯑꯩꯈꯣꯏꯁꯨ ꯌꯦꯡꯕꯅꯤ
ꯎꯝ
ꯑꯦ ꯍꯧꯖꯤꯛꯀꯥꯟ ꯌꯥꯝ ꯀꯥꯞꯅꯕꯣ ꯄ꯭ꯔꯣꯖꯦꯛ ꯇ꯭ꯔ ꯇꯧꯔ ꯎꯝ
ꯍꯥꯢꯗꯤ
ꯍꯥꯏꯗꯤ ꯂꯩꯀꯥꯢ ꯂꯩꯀꯥꯢ ꯀꯩꯅꯣꯗꯣ ꯎꯝ
ꯑꯗꯨꯃꯥꯢꯅ ꯂꯩ
ꯑꯗꯨꯃꯥꯢꯅ ꯂꯩ ꯌꯥꯝ ꯂꯞꯅꯩꯕ ꯑꯝ ꯐꯥꯏꯅꯦꯜ ꯃꯌꯥꯗꯁꯨ ꯐꯥꯏꯅꯦꯜ ꯀ꯭ꯋꯥꯇꯔ ꯐꯥꯏꯅꯦꯜ ꯁꯤꯃꯤꯗꯁꯨ ꯀꯥꯞꯅꯗꯨꯢ ꯑꯣꯢꯔꯝꯒꯅꯤ ꯍꯧꯖꯤꯛꯅ ꯑꯃꯨꯛ ꯌꯥꯝ ꯀꯥ ꯍꯦꯟꯅ ꯀꯥꯞꯅꯤꯡꯗ꯭ꯔꯁꯨꯀꯣ ꯑꯗꯨꯝ ꯀꯥꯟꯗꯗꯤ ꯌꯥꯝ ꯌꯦꯡꯅꯗꯨꯢ ꯑꯣꯢꯔꯝꯒꯅꯤ
ꯍꯣꯏ ꯑꯗꯨꯝ ꯀꯥꯟꯗꯗꯤ ꯌꯥꯝ ꯀꯩꯅꯣ ꯇꯧꯒꯦ ꯍꯥꯏꯔꯅꯤ
ꯇꯧꯒꯦ ꯍꯥꯏꯔꯅꯤ
ꯑ
ꯑ ꯈꯪꯗꯦ ꯉꯥꯢꯍꯥꯛ ꯂꯩꯔꯒ ꯌꯦꯡ ꯌꯦꯡꯉꯨꯁꯤꯔꯥ ꯈꯜꯂꯤꯅꯦ ꯌꯦꯡꯉꯨꯁꯤꯔꯅ ꯈꯜꯂꯤꯅꯦꯕ ꯑꯩꯁꯨ
ꯑꯣ ꯌꯥꯏ ꯀꯩꯅꯣ ꯍꯥꯏꯗꯤ